ꯍꯜꯂꯣ
ꯎꯝ ꯐꯉꯦ ꯐꯉꯦ ꯀꯗꯧꯔꯅꯤꯅꯣ
ꯀꯔꯤ ꯁꯨꯝ ꯇꯧꯔꯝꯗꯦ ꯁꯨꯝ ꯂꯩꯔꯝꯕꯅꯦ ꯋꯥꯔꯤꯨꯝ ꯁꯥꯟꯅꯔꯝꯕꯅꯦ
ꯑꯣ ꯐ꯭ꯔꯤꯔꯣ
ꯐ꯭ꯔꯤꯅꯦ ꯐ꯭ꯔꯤ
ꯑꯁ ꯅꯨꯡꯉꯥꯏꯀꯣ ꯑꯁ ꯈꯣꯏꯗꯤ ꯐ꯭ꯔꯤꯒ ꯂꯩꯕ ꯐꯪꯗꯦꯅꯦꯍꯦ
ꯅꯨꯡꯉꯥꯏꯔꯦꯅꯦ ꯑꯁ ꯅꯨꯡꯉꯥꯏꯕꯅ ꯂꯣꯏꯔꯦ ꯅꯨꯡꯉꯥꯏꯕꯅ
ꯅꯣꯏꯅ ꯅꯨꯡꯉꯥꯏꯗ ꯈꯣꯏꯗꯤ ꯑꯈꯣꯏꯗꯤ ꯊꯕꯛꯁꯨ ꯇꯧꯔꯒ ꯂꯩꯕꯅꯤꯅꯀꯣ
ꯐꯠꯇꯔꯣ ꯑꯗꯨꯅ
ꯐꯠꯇꯦꯗ ꯅꯨꯡꯉꯥꯏꯇꯦꯕ ꯊꯕꯛ ꯍꯧꯔꯁꯦ ꯑꯃꯨꯛ ꯍꯧꯒꯠꯂꯣ ꯍꯥꯏꯔꯗꯤꯀꯣ ꯐꯣꯟ ꯇꯧꯔꯤꯁꯦ ꯃꯨꯠ ꯊꯠꯅꯤꯡꯉꯥꯏꯁꯨ ꯅꯠꯇꯦ ꯋꯥꯊꯤ ꯆꯥꯏꯌꯦꯕ ꯑꯗꯨꯒꯦꯅꯦꯗ
ꯀꯩ ꯊꯕꯛ ꯇꯧꯔꯤꯅꯣ
ꯁꯤꯃꯦꯟ ꯁꯨꯕ ꯊꯕꯛꯅꯤꯗ ꯆꯦꯛ ꯁꯨꯕ ꯊꯕꯛ ꯎꯝ
ꯐꯩꯌꯦ ꯑꯩꯒꯤ ꯌꯨꯝ ꯑꯃ ꯁꯥꯕꯤꯌꯣꯀꯣ
ꯑꯣ ꯇꯧꯕꯤꯒꯦ ꯇꯧꯕꯤꯒꯦ ꯃꯃꯜꯗꯤ ꯈꯔ ꯋꯥꯡꯒꯅꯤꯀꯣ
ꯀꯩꯗꯧꯕꯩ ꯃ ꯃ ꯀꯩꯅꯣ ꯈꯪꯅꯕꯅꯤꯅ ꯀꯃꯥꯏ ꯃꯃꯜ ꯋꯥꯡꯅ ꯃꯃꯟ ꯈꯔ ꯇꯥꯒꯦ ꯍꯥꯏꯗ꯭ꯔ ꯃꯃꯜ ꯋꯥꯡꯅꯤ ꯍꯥꯏ
ꯑꯩꯗꯤ ꯁꯤꯅꯦ ꯐꯖꯅ ꯁꯥꯏꯌꯦ ꯉꯁꯤꯁꯦ ꯐꯖꯅ ꯁꯥꯏꯌꯦꯀꯣ
ꯑ ꯅꯨꯡꯁꯥꯥ ꯁꯥꯏ ꯎꯝ
ꯊꯕꯛ ꯁꯨꯕꯒ ꯉꯝꯗꯦꯅꯦꯍꯦ ꯁꯃꯟꯕꯒꯤ
ꯑꯉꯥꯡ ꯀꯌꯥ ꯁꯨꯕꯤꯔꯒꯦ
ꯍꯥꯥ
ꯑꯉꯥꯡ ꯀꯌꯥ ꯁꯨꯕꯤꯔꯒꯦ
ꯑꯉꯥꯡ ꯀꯌꯥ ꯁꯨꯕ꯭ꯔꯣ ꯍꯥꯏꯕ꯭ꯔꯣ
ꯑꯣ
ꯏꯁ ꯑꯩ ꯅꯨꯄꯤ ꯂꯩꯕ꯭ꯔꯥꯅꯦ
ꯍꯪꯕꯅꯤꯅ
ꯑꯁ ꯅꯪꯒꯤ ꯀꯣꯏꯁꯟꯗꯨꯗꯤ ꯏꯀꯥꯏ ꯍꯦ
ꯍꯪꯕ ꯌꯥꯗꯕ꯭ꯔꯣ
ꯍꯪꯕꯗꯤ ꯌꯥꯏꯗ ꯑꯗꯣ ꯏꯟꯗꯥꯏꯔꯦꯛꯇ ꯍꯪꯉꯗꯤ ꯐꯒꯗꯕ ꯑꯉꯥꯡ ꯀꯌꯥ ꯂꯩꯔꯕꯣ
ꯍꯧꯖꯤꯛꯇꯤ ꯃꯤꯅ ꯋꯥ ꯍꯥꯡꯕꯗ ꯏꯟꯗꯥꯏꯔꯦꯛ ꯍꯪꯅꯗꯝꯕꯅꯤ ꯗꯥꯏꯔꯦꯛꯟ ꯗꯥꯏꯔꯦꯛ ꯁꯣꯠ ꯇꯧꯔꯕꯅꯦ
ꯀꯩꯖꯥꯔꯝꯃꯤꯅꯣ
ꯀꯩꯁꯨꯨꯝ ꯆꯥꯟꯅꯤꯗ
ꯍꯩꯒꯨꯝꯕ ꯀꯩ ꯀꯩ ꯀꯩꯅꯣ ꯆꯥꯕ ꯃꯥꯜꯂꯦꯗ
ꯇꯁꯦ
ꯀꯥꯏꯗ ꯂꯩꯒꯦ ꯌꯨꯝꯗ ꯂꯩꯕ꯭ꯔꯣ
ꯕꯣꯔꯅ ꯕꯣꯔ
ꯣꯔꯗꯤꯡ
ꯑꯝ
ꯏꯠꯁ ꯀꯔꯝꯕ ꯕꯣꯔꯗꯤꯡ
ꯊꯧꯕꯥꯜ
ꯅꯠꯇꯦ ꯑꯩꯅ ꯍꯥꯏꯕꯗꯤ ꯀ꯭ꯂꯥꯁ ꯀꯌꯥꯒꯤ ꯕꯣꯔꯗꯤꯡꯅꯣ ꯅꯠꯇ꯭ꯔꯒ ꯀꯔꯝꯕꯒꯤꯔꯣ ꯍꯥꯏꯕꯅꯤꯗ
ꯑꯣ ꯑꯩ ꯀ꯭ꯂꯥꯁ ꯇꯦꯟ ꯑꯃꯨꯛ ꯇꯝꯒꯦ ꯍꯥꯏꯅ ꯕꯣꯔꯗꯤꯡꯗ ꯂꯩꯌꯦ
ꯀ꯭ꯂꯥꯁ ꯇꯦꯟ
ꯎꯝ
ꯍꯥꯏꯁ ꯈꯣꯟꯖꯦꯜꯗꯤ ꯌꯥꯝ ꯆꯥꯎꯈ꯭ꯔꯦꯍꯦ
ꯀꯩꯅꯣ ꯈꯣꯟꯖꯦꯜ ꯆꯥꯎꯔꯗꯤ ꯀ꯭ꯂꯥꯁ ꯇꯦꯟ ꯇꯝꯕ ꯌꯥꯗꯦ ꯍꯥꯏꯕ꯭ꯔꯥ
ꯅꯠꯇꯦꯗ ꯀꯣꯂꯦꯖꯀꯨꯝꯕ ꯍꯥꯏꯔꯗꯤ ꯄꯛꯀꯗꯕꯀꯣ
ꯐꯥꯒꯤꯅ ꯇꯧꯕꯥꯅꯦ ꯀꯣꯆꯤꯡ ꯁꯦꯟꯇꯔ ꯑꯃꯗ ꯂꯩꯌꯦ
ꯍꯥꯥ ꯇꯥꯖ
ꯀꯣꯆꯤꯡ ꯁꯦꯟꯇꯔ ꯃꯐꯝꯗꯨꯗ ꯂꯩꯅꯦꯕ
ꯑꯣ ꯍ ꯑꯣꯖꯥ ꯔꯣ ꯑꯣꯖꯥ ꯅꯨꯄꯤ ꯔꯣ
ꯑꯣꯖꯥ ꯅꯨꯄꯥꯅꯦ
ꯑꯣꯖꯥ ꯅꯨꯄꯤ ꯑꯣꯏꯔꯗꯤ ꯔꯇꯟꯒꯤ ꯇꯥꯏꯞꯇ ꯑꯣꯖꯥ ꯅꯨꯄꯤ ꯂꯧꯁ ꯍꯥꯏ ꯁ꯭ꯀꯨꯜꯒꯤ ꯃꯃꯥꯡꯗ ꯂꯦꯦꯛꯀꯦ ꯇꯧꯕꯅꯦꯕ
ꯑꯣꯖꯥꯅꯨ ꯄꯅꯦ
ꯅꯨꯄꯥ ꯑꯣꯏꯅꯤꯡꯕ꯭ꯔꯣꯅꯦ
ꯎꯝ
ꯑꯩꯁ ꯅꯨꯄꯤꯒꯤ ꯄꯨꯟꯁꯤ ꯐꯪꯕꯁꯦ ꯌꯥꯝ ꯅꯨꯡꯉꯥꯏꯔꯕꯅꯤꯍ
ꯀꯥꯏꯅꯅꯨꯡ ꯂꯒꯦ
ꯍ ꯎ
ꯀꯩꯅꯣ ꯑꯗꯣ ꯀꯣꯆꯤꯡ ꯁꯦꯟꯇꯔꯗ ꯍꯥꯏꯕ꯭ꯔꯣ ꯍꯥꯏꯕꯅꯦꯀꯣ
ꯑ
ꯕꯣꯔꯗꯤꯡ ꯍꯥꯏꯕ ꯅꯠꯇꯦꯀꯣ
ꯎꯝ
ꯐꯣꯟ ꯄꯥꯏꯕ ꯌꯥꯕ꯭ꯔꯥꯅꯦ
ꯌꯥꯏ
ꯐ꯭ꯔꯤꯔꯣ
ꯎꯝ
ꯎ ꯏꯗꯀꯣ
ꯅꯪ ꯀꯩꯂꯝꯗꯒꯤꯅꯣ
ꯂꯝ ꯍꯥꯏꯕ ꯌꯥꯕ꯭ꯔꯣ
ꯤꯁꯇ
ꯅꯅꯦ ꯀꯨꯝꯖꯤꯩ
ꯀꯔꯤ
ꯑꯩꯒꯤ ꯈꯨꯟ ꯃꯤꯡꯗꯣ ꯀꯨꯝꯖꯤ
ꯈꯨꯟꯖꯤ ꯀꯔꯤ ꯈꯨꯟꯖꯤꯅꯣ
ꯑꯣ ꯈꯝꯕꯤꯗꯤ ꯈꯪꯕ꯭ꯔꯣ
ꯀꯔꯤ
ꯇꯣ ꯈꯝꯕꯤ ꯍꯩ
ꯂꯣꯛꯈꯝꯕꯤ ꯍꯥꯏꯕ ꯂꯣꯈꯥꯝꯕꯤ ꯈꯔ ꯑꯉꯥꯡ ꯑꯣꯏꯍꯍꯟꯕꯤ ꯇ
ꯎꯝ
ꯑꯗꯨꯗꯤ ꯅꯪ ꯍꯧꯖꯤꯛ ꯇꯧꯔꯤꯁꯦ ꯊꯕꯛ ꯑꯅꯤ ꯑꯣꯏꯔꯦꯀꯣ ꯑꯗꯨꯗꯤ ꯅꯪꯁꯨ
ꯀꯔꯤ ꯊꯕꯛ ꯑꯅꯤꯅꯣ ꯑꯃꯈꯛꯇꯅꯦꯩꯅ ꯇꯧꯕ
ꯑꯦ ꯀꯣꯆꯤꯡꯁꯨ ꯇꯧꯔꯤꯁꯤꯗꯤ
ꯑꯗꯨ ꯈꯛꯇ ꯅꯠꯇꯕ꯭ꯔꯣ
ꯍꯧꯖꯤꯛ ꯇꯧꯔꯤꯁꯤꯗꯤ ꯑꯅꯤ ꯅꯠꯇ꯭ꯔꯣ
ꯑꯁꯤꯕꯨ ꯊꯕꯛ ꯍꯥꯏꯕ ꯌꯥꯕ꯭ꯔꯥꯅ
ꯑꯁ ꯊꯕꯛꯅꯤꯅꯦ ꯁꯤꯁꯨ ꯊꯕꯛꯀꯤꯗꯃꯛ ꯊꯕꯛꯀꯤꯗꯃꯛꯇ ꯇꯧꯔꯤꯁꯤꯗꯤ ꯀꯩ ꯊꯕꯛ ꯍꯣꯠꯅꯔꯤꯒꯦ ꯅꯪꯕꯨ
ꯍꯥꯥ
ꯀꯩꯁꯨ ꯍꯣꯠꯅꯗꯤꯌꯦ
ꯀꯔꯤꯒꯤ
ꯇꯟꯕꯒꯤ
ꯍꯣꯠꯅꯥꯔꯣꯍꯦ
ꯇꯜꯂꯦ
ꯌꯨꯝ ꯄꯥꯜꯂꯒꯦ ꯍꯥꯏꯔꯣ
ꯌꯨꯨꯝꯒ ꯄꯥꯂꯣꯏꯗꯥ
ꯄꯥꯜꯂꯣꯏ
ꯎꯝ
ꯑꯁ ꯑꯗꯨꯗꯤ ꯀꯔꯝꯃꯥꯏ ꯂꯩꯔꯅꯤꯅ ꯅꯪꯒꯤ ꯄꯨꯟꯁꯤꯁꯦ
ꯑꯗꯨꯝ ꯂꯩꯒꯅꯤ ꯀꯩꯅꯣ
ꯃꯥꯡꯕ ꯇꯥꯔꯦꯍꯦ ꯄꯃꯨꯏꯗ
ꯃꯥꯡꯉꯣꯏ
ꯅꯨꯡꯉꯥꯏꯕꯅꯤꯍꯦ ꯑꯩꯈꯣꯏꯒꯤꯗꯕ
ꯑꯗꯣ ꯑꯩ ꯂꯥꯛꯑꯗꯤ ꯅꯪ ꯊꯕꯛ ꯁꯨꯔꯒ
ꯍꯩꯁ ꯑꯗꯨꯝ ꯁꯨꯡꯃꯤꯟꯅꯒꯗꯕꯅꯤ
ꯅꯪ ꯊꯕꯛ
ꯑꯁ ꯎꯅꯥꯗ ꯑꯗꯨꯝ ꯐꯝꯃꯒ ꯑꯗꯨꯝ ꯋꯥꯔꯤ ꯁꯥꯔꯒ ꯑꯗꯨꯝ
ꯎ ꯑꯗꯨꯗ ꯃꯤ ꯃꯤꯅ ꯃꯤꯠ ꯅꯥꯔꯒ ꯅꯪꯉꯣꯟꯗ ꯌꯥꯝ ꯉꯥꯡꯕꯤꯒꯅꯤ
ꯍꯩꯁ ꯃꯤꯠ ꯅꯥꯕꯒꯤ ꯋꯥꯗ ꯂꯩꯔꯤ ꯍꯧꯖꯤꯛ ꯃꯇꯝ ꯐꯠꯇ꯭ꯔꯦ ꯑꯗꯨꯒꯨꯝꯕ ꯆꯥꯟꯁꯨ ꯐꯪꯗꯔꯕꯅꯤ ꯃꯤꯅ ꯌꯥꯝ
ꯃꯤꯅ ꯃꯤꯠ ꯅꯥꯔꯒ ꯐꯝꯃꯒ ꯋꯥꯔꯤ ꯁꯥꯏ ꯊꯕꯛ ꯇꯧꯗꯦ ꯍꯥꯏꯒꯅꯤ
ꯀꯩꯅꯣ ꯁꯟ ꯒ꯭ꯂꯥꯁ ꯑꯃꯨꯕ ꯎꯞꯄꯒ ꯑꯗꯨꯝ ꯁꯥꯔꯒ ꯐꯝ ꯃꯝꯃꯦ ꯍꯥꯏꯅꯀꯣ
ꯎꯝ
ꯎꯅꯤꯡꯕ ꯑꯗꯨꯝ ꯎꯈꯁꯤꯅ
ꯏꯐꯜ ꯁꯥꯏꯇꯗꯅꯪꯆꯥ
ꯍꯥꯥ
ꯏꯝꯐꯥꯜ ꯁꯥꯏꯠꯇꯅ ꯅꯠꯇ꯭ꯔꯒ ꯕꯤꯁꯅꯨꯄꯨꯔ
ꯅꯣꯅꯦꯗꯒꯤꯅꯦ
ꯑꯣ ꯍꯣ
ꯉꯁꯥꯏ ꯍꯥꯏꯕꯗꯣ ꯇꯥꯗ꯭ꯔꯣ
ꯏꯣꯏꯕꯥꯅꯤ ꯈꯪꯅꯔꯁꯤꯅꯦ
ꯈꯪꯅꯥꯁꯤꯅꯦ ꯑꯁ ꯀꯣꯜ ꯇꯥꯝꯅꯤꯅꯦ
ꯈ꯭ꯔꯤꯁꯃꯥꯁ ꯃꯊꯟꯗ ꯀꯣꯏꯔꯛꯑꯣ ꯀꯣ ꯅꯣꯅꯦꯗ
ꯎ ꯅꯣꯏ ꯂꯝꯕꯤ ꯆꯠꯄ ꯌꯥꯔꯣꯏ ꯌꯥꯔꯣꯏ ꯈꯪꯗꯦ ꯑꯩ ꯑꯁ ꯆꯠꯇꯤ ꯆꯠꯅꯤꯡꯉꯦ ꯑꯗꯨꯔꯣꯝꯁꯥ ꯑꯩ ꯌꯧꯗ꯭ꯔꯤꯕꯀꯣ ꯆꯠꯇꯤ ꯆꯠꯅꯤꯡꯉꯦ ꯑꯗꯨꯕꯨ ꯁꯧꯗ꯭ꯔꯦ
ꯀꯔꯤꯒꯤꯔꯣ ꯆꯠꯄ ꯐꯪꯗꯕꯒꯤꯔ ꯅꯠꯇ꯭ꯔꯒ ꯂꯝꯕꯤ ꯈꯥꯡꯗꯕꯒꯤꯔꯣ
ꯂꯝꯕꯤꯁꯨ ꯈꯪꯗꯦ
ꯅꯪ ꯀꯥꯏ ꯀꯥꯏꯗꯒꯤꯅꯦꯕ ꯊꯧꯕꯥꯜ ꯍꯥꯏꯕ꯭ꯔꯣ
ꯑꯩꯒꯤ ꯃꯦꯟ ꯗꯤꯁꯇ꯭ꯔꯤꯛ ꯆꯥꯟꯗꯦꯜ
ꯑꯣ ꯁꯟꯗꯦꯗꯒꯤꯔꯣꯑꯣ
ꯎꯝ
ꯑꯣ ꯑꯩꯗꯤ ꯅꯨꯇꯩ ꯅꯨꯄꯤꯔꯥ ꯍꯥꯏꯅ
ꯃꯥꯟꯗ
ꯑꯣ
ꯅꯪ ꯑꯩ ꯊꯥꯛꯄ ꯉꯝꯒꯦꯔ
ꯀꯔꯤ
ꯅꯪ ꯑꯩ ꯊꯥꯛꯄ ꯉꯝꯒꯔꯕ
ꯑꯁ ꯄꯥꯝꯕꯤꯒꯦ ꯀꯩꯅꯣ ꯀꯔꯤ ꯍꯥꯏꯁꯤꯔꯥ ꯑꯩꯒꯤ ꯕꯦꯛꯇꯀꯣ
ꯎꯝ
ꯑꯉꯥꯡ ꯑꯉꯥꯡ ꯄꯨꯕꯒꯤ ꯏꯁꯇꯥꯗ ꯄꯨꯕꯤꯒꯦ
ꯑꯁꯦꯡꯕꯅꯦ
ꯁꯦꯡꯕꯅꯤꯅꯦ ꯐꯖꯤ ꯃꯥꯟꯕ꯭ꯔꯣꯅꯦ
ꯑꯩ ꯐꯥꯒꯤ ꯇꯧꯕ ꯍꯩꯇꯦ
ꯃꯥ
ꯘꯔꯤꯁꯨ ꯌꯥꯎꯗꯦ ꯑꯩꯈꯣꯏꯗꯤ ꯁꯦꯀꯥ ꯂꯩꯌꯦ ꯁꯦꯀꯥꯗ ꯇꯣꯡꯍꯟꯒꯦ ꯃꯅꯤꯡꯗ
ꯂ ꯎꯝ ꯁꯥꯏꯀꯗ ꯇꯣꯡ ꯣꯡꯍꯟꯒꯦꯔꯥ ꯔꯤꯛꯁꯣꯗ ꯇꯣꯡꯍꯟꯒꯦꯔꯥ ꯊꯦꯂ ꯒꯥꯔꯤꯗ ꯇꯣꯡꯍꯟꯒꯦꯔꯥ
ꯅꯪ ꯍꯟꯗꯛꯇꯤ ꯀꯩꯅꯣ ꯅꯨꯄꯤ ꯍꯣꯏꯁꯦ ꯒꯥꯔꯤ ꯃꯅꯤꯡ ꯒꯥꯔꯤꯗ ꯑꯗꯨꯝ ꯇꯣꯡꯅꯤꯡꯕꯅꯤꯅ ꯅꯪ ꯌꯥꯀꯗ ꯌꯥꯔꯣꯏꯗ ꯍ ꯍꯥꯏ ꯌꯦ ꯅꯃ ꯌꯥꯔꯗꯤ ꯑꯁ ꯐꯖꯔꯦꯅꯦ
ꯑꯩꯈꯣꯏꯗ ꯑꯗꯨꯒꯨꯝꯕꯗ ꯉ ꯉꯥꯎꯖꯒꯦ
ꯑꯁ ꯍꯨꯏꯁꯦ ꯌꯥꯝ ꯍꯣꯡꯉꯦ ꯍꯣꯡꯉꯦꯍꯦ ꯍꯨꯣꯏ ꯁꯥ ꯆꯥꯗꯕ ꯆꯥꯗꯕ ꯀꯨꯏꯔꯦ
ꯑꯩꯈꯣꯏ ꯁꯤꯗ ꯃꯈꯥꯔꯣꯝꯗ
ꯃꯥꯣ ꯎꯝ ꯀꯨꯨꯝ ꯀꯨꯃ ꯆꯕ꯭ꯔꯣꯅ
ꯆꯗ꯭ꯔ
ꯀꯣꯡꯀ꯭ꯋꯥ ꯆꯥꯕꯒꯤ ꯃꯈꯣꯟꯜ ꯃꯥꯜꯂꯤꯍꯦ ꯆꯞ ꯆꯦꯞ ꯆꯦꯞ ꯇꯧꯔꯒ ꯂꯩꯗ
ꯍ
ꯆꯥꯏꯔꯥꯛꯥꯛ ꯃꯅꯤꯅꯦ ꯁꯤ ꯈꯥꯔꯣ ꯑꯗꯨꯗꯤ
ꯦ ꯑꯩ ꯆꯗ ꯑ ꯆꯄ ꯆꯥꯃꯦꯕꯅ
ꯎꯝ ꯁꯨꯃꯥꯏꯅ ꯁꯦꯡꯅ ꯍꯥꯏꯌꯣꯕ ꯑꯗꯨ ꯑꯣꯏꯔꯗꯤ ꯃꯤꯅ ꯊꯥꯖꯕꯅꯤ ꯑꯩꯅꯁꯨ ꯊꯥꯖꯔꯦ ꯊꯥꯖꯒꯅꯤ
ꯏ ꯄ ꯑꯅꯤ ꯗꯨꯍꯣꯏꯁꯦꯗ
ꯑꯁ ꯋꯥꯔꯤꯁꯦ ꯊꯨꯝꯃꯜꯜꯂꯤꯍꯦ
ꯌꯥꯗ꯭ꯔ
ꯑꯁ ꯌꯥꯗꯤ ꯌꯥꯏ ꯍꯥꯏꯗꯤ ꯂꯣꯏꯅ ꯌꯥꯕ ꯉꯥꯛꯇꯅꯤꯗ ꯅ ꯅ ꯍꯧꯖꯤꯛ ꯍꯧꯖꯤꯛ ꯅꯅꯥ ꯂꯥꯛꯑꯣ ꯍꯥꯏꯔꯁꯨ ꯑꯩꯗꯤ ꯂꯥꯛꯀꯅꯤ ꯐꯠ ꯐꯠ ꯂꯥꯛꯀꯅꯤ ꯄꯥꯏꯊꯣꯛꯀꯦꯕ
ꯅ ꯊꯥ ꯆꯦ
ꯑꯦ ꯊꯕꯛ ꯃꯋꯥ ꯂꯧꯗꯦꯍꯦ ꯅꯨꯄꯤ ꯐꯪꯕꯗꯨꯕꯨ ꯊꯕꯥꯛꯇ
ꯅꯣꯏ ꯏꯃꯨꯡꯅ ꯉꯥꯡꯉꯩꯗꯅ
ꯌꯥꯏꯗ ꯌꯥꯅꯤꯗ ꯅꯣ ꯀꯝꯄ꯭ꯂꯦꯟ ꯑꯩꯣꯏꯗꯤ
ꯅ ꯞꯇꯤꯁ ꯀꯦꯊꯟ ꯂꯩꯅ
ꯀ ꯂꯩ ꯆꯁꯅꯦ
ꯞꯇꯁ ꯑꯥ
ꯀꯔꯤ ꯇꯧꯕ꯭ꯔꯥ ꯑꯦꯅꯤ ꯀꯝꯄ꯭ꯂꯦꯟ
ꯅꯣ ꯀꯝꯄ꯭ꯂꯦꯟ ꯑ ꯆ ꯑꯩꯅ ꯑꯗꯨꯝ ꯍꯪꯕꯅꯦꯗ
ꯑꯣꯝ